ꯍꯜꯂꯣ ꯑꯥ ꯇꯥꯏꯌꯦ ꯇꯥꯏꯌꯦ ꯏꯃ ꯑꯩꯗꯤ ꯀꯅꯥꯅꯣꯅ ꯈꯜꯂꯨꯔꯒ ꯅꯪ ꯑꯣꯏꯅ ꯂꯩꯔꯃꯤꯅꯦ ꯄꯥꯎ ꯐꯥꯎꯅꯈꯤꯗꯕ ꯀꯣꯏꯔꯦ
ꯍꯣꯏ ꯅꯋꯥ ꯅꯄꯥꯎꯒ ꯇꯥꯟꯅꯗ꯭ꯔꯦꯅꯦ ꯇꯧꯔꯤꯁꯦ ꯍꯧꯖꯤꯛꯀꯥꯟꯗꯤ ꯃꯥꯏ ꯃꯥꯏ ꯍꯣꯠꯅꯅꯕꯗ ꯑꯩꯅꯁꯨ ꯁꯪꯗ꯭ꯔꯦ ꯅꯪꯅꯁꯨ ꯁꯪꯗ꯭ꯔꯦ ꯎ ꯉꯁꯤꯗꯤ ꯀꯥꯏꯊꯣꯛꯑꯒꯅꯦ ꯍꯦꯛꯇꯅꯦ ꯑꯩ ꯅꯉꯣꯟꯗ ꯀꯩꯅꯣ ꯇꯧꯔꯛꯑꯕꯅꯤ ꯀꯩꯗꯧꯔꯝꯃꯤꯅꯣ ꯅꯪꯕꯣ ꯊꯕꯛ ꯏꯟꯈꯥꯡ ꯌꯥꯝ ꯆꯤꯟꯕ꯭ꯔꯣ
ꯑꯦ ꯊꯕꯛ ꯍꯥꯏꯔꯤꯁꯦ ꯀꯩꯁꯨ ꯆꯤꯟꯕꯅ ꯈꯪꯗꯦꯗ ꯈꯔꯕꯨꯗꯤ ꯋꯥꯠꯂꯤꯌꯦ ꯆꯤꯜꯂꯛꯇꯧ ꯇꯗ꯭ꯔꯣ
ꯀꯔꯤ ꯍꯥꯎ ꯍꯥꯎ ꯇꯥꯔꯦ ꯇꯥꯔꯦ
ꯑꯣ ꯆꯤꯜꯂꯛꯇꯕꯨꯗꯤ ꯀꯨꯏꯗ꯭ꯔꯕ ꯈꯔ ꯈꯔ ꯆꯤꯜꯂꯛꯄ ꯍꯧꯔꯤꯌꯦ ꯑꯩ ꯅꯨꯄꯥꯒꯤ ꯅ ꯃꯅꯥꯎꯄꯥꯗꯣ ꯏꯄꯥ ꯏꯄ꯭ꯋꯥꯅꯨꯄꯥ ꯏꯅꯥꯎꯄꯥ ꯍꯥꯏꯇꯥꯔꯦꯀꯣ ꯃꯥꯗꯨꯣ ꯂꯨꯍꯣꯡꯗꯧꯔꯦꯕ ꯑꯗꯨꯒꯤ ꯌꯨꯝ ꯀꯩ ꯁꯦꯝꯖꯤꯟꯅꯕꯅ ꯇꯧꯔꯤꯌꯦ ꯍꯧꯖꯤꯛꯁꯦ
ꯑꯣ ꯑꯁ ꯑꯗꯨꯗꯤ ꯅꯪ ꯊꯕꯛ ꯆꯤꯜꯂꯝꯃꯅꯤꯗ ꯇꯧꯔꯤꯁꯦ ꯗꯤ ꯌꯨꯝꯗ ꯊꯕꯛ ꯊꯣꯛꯑꯗꯤ ꯅꯪꯅ ꯑꯣꯏꯅ ꯂꯣꯏꯅ ꯆꯦꯜꯂꯝꯃꯅꯤꯗꯣ
ꯆꯦꯜꯂꯤꯅꯦ ꯑꯗꯣ ꯑꯩꯁꯨꯅꯦ ꯅꯪꯉꯣꯟꯗ ꯐꯣꯟ ꯇꯧꯔꯛꯀꯦ ꯈꯜꯂꯤꯁꯦ ꯀꯨꯏꯔꯕꯅꯦ ꯍꯌꯦꯡꯁꯦ ꯇꯧꯔꯛꯁꯤꯔꯅ ꯈꯜꯂꯒ ꯂꯩꯔꯝꯕꯅꯦꯕ ꯍꯌꯦꯡꯗꯤ ꯅꯣꯏ ꯅꯨꯄꯥꯁꯨ ꯁꯪꯉꯅꯤ ꯌꯨꯝꯗ ꯂꯩꯒꯗ꯭ꯔꯥꯅ ꯑꯩꯁꯦ ꯇꯧꯔꯛꯀꯦ ꯈꯟꯕ ꯃꯥꯗꯣ ꯑꯦꯁ ꯕꯤ ꯑꯥꯏꯒꯤ ꯕꯦꯡꯇꯖꯕꯨ ꯀꯨꯏꯗꯅ
ꯑꯥ ꯑꯥ
ꯍꯧꯖꯤꯛꯁꯦ ꯀꯔꯤ ꯀꯔꯤ ꯂꯣꯟꯒ ꯂꯧꯕ ꯌꯥꯕ ꯈꯣꯠꯄ ꯂꯩ ꯖꯥꯠꯂꯥꯅ ꯈꯤꯇ ꯍꯪꯒꯦ ꯇꯧꯕꯅꯤꯅꯦ
ꯑꯣ ꯍꯣꯏ ꯍꯣꯏ ꯑꯗꯨꯒꯤꯗꯤꯅꯦ ꯌꯥꯗꯤ ꯌꯥꯅꯤ ꯍꯥꯏꯗꯤ ꯑ ꯃꯉꯣꯟꯗ ꯍꯪꯅꯔꯗꯤ ꯑꯩꯅ ꯃꯥꯏ ꯑꯣꯐꯤꯁꯀꯤꯅꯤ ꯌꯥꯝ ꯀꯨꯞꯅꯕꯕꯨꯗꯤ ꯈꯪꯗ꯭ꯔꯦ ꯑꯗꯣ ꯑꯗꯨꯝꯅꯦ ꯍꯧꯖꯤꯛꯀꯥꯟꯁꯦ ꯃꯈꯟ ꯃꯈꯜ ꯂꯩꯗꯅꯀꯣ ꯂꯣꯟꯁꯤꯗꯕꯨ ꯆꯨꯝꯅ ꯑꯗꯨꯝ ꯎꯝ ꯆꯨꯝꯅ ꯁꯨꯝ ꯅꯣꯔꯃꯦꯜꯒꯤ ꯑꯗꯨꯝ ꯂꯧꯕꯁꯨ ꯂꯧꯅꯩ ꯑꯗꯒꯤ ꯌꯨꯝ ꯀꯩꯀꯥ ꯁꯥꯕꯒꯤ ꯑꯣꯏꯅ ꯒꯥꯔꯤꯌꯦꯦꯟꯇꯔ ꯀꯩꯀꯥ ꯂꯩ ꯇꯥꯔꯒꯗꯤ ꯌꯨꯝ ꯁꯥꯕꯒꯤ ꯑꯣꯏꯅ ꯍꯥꯎꯁꯤꯡ ꯂꯣ ꯑꯣꯏꯅ ꯄꯩꯁꯥ ꯆꯥꯎꯅ ꯆꯥꯎꯅ ꯂꯧꯕꯤꯁꯨ ꯂꯩꯕꯅꯤ ꯑꯗꯒꯤ ꯎꯝ ꯑꯩꯅ ꯀꯨꯞꯅ ꯈꯪꯗ꯭ꯔꯁꯨ ꯁꯨꯝ ꯃꯌꯥꯝꯒꯤ ꯂꯧꯕꯒꯤ ꯍꯪꯕ ꯂꯥꯛꯄꯗꯨꯗ ꯈꯪꯕꯅꯤꯀꯣ ꯑꯗꯒꯤ
ꯑꯅꯤ ꯃꯥꯅꯤ ꯈꯔ ꯈꯪꯉꯦ
ꯎꯝ ꯑ ꯏꯟꯁꯨꯔꯦꯟꯁꯀꯤ ꯇꯥꯏꯞꯇ ꯌꯥꯎꯕꯤꯗꯣ ꯍꯥꯏꯗꯤ ꯍꯌꯦꯡ ꯀꯣꯟꯅ ꯆꯍꯤ ꯑꯁꯨꯛ ꯂꯩꯔꯒ ꯐꯪꯕ ꯈꯣꯠꯄ ꯀꯥꯏꯅ ꯇꯧꯕꯁꯨ ꯂꯩꯇ꯭ꯔꯅꯦ ꯀꯣ ꯑꯗꯨꯒꯨꯝꯕꯁꯨ ꯑꯗꯨꯝ ꯌꯥꯎꯕꯁꯨ ꯂꯥꯛꯄꯅꯤ ꯌꯥꯝꯅ ꯑꯗꯨꯒꯤꯗꯤꯅꯦ ꯑꯀꯨꯞꯄꯗꯨꯗꯤ ꯃꯉꯣꯟꯗ ꯍꯪꯉꯥꯗꯤ ꯈꯪꯒꯥꯅꯤꯌꯦ
ꯑꯗꯨꯅꯦ ꯌꯨꯝꯁꯤꯁꯨꯅꯦ ꯍꯥꯏꯗꯤ ꯑꯅꯧꯕ ꯑꯃ ꯂꯥꯛꯅꯤ ꯑꯅꯧꯕ ꯊꯣꯡꯉ ꯂꯥꯛꯂꯄꯅꯤꯅ ꯁꯦꯝꯖꯤꯟꯅꯕ ꯌꯥꯔꯔꯣꯏꯗꯣ ꯍꯥꯟꯅꯒꯤꯁꯤꯗꯤ ꯐꯐꯤꯛꯁꯨ ꯄꯤꯑꯦꯕ ꯀꯥ ꯑꯃ ꯍꯥꯏꯕꯒꯤ ꯇꯣꯉꯥꯟꯕ ꯑꯃ ꯁꯥꯗꯣꯛꯅꯕꯅ ꯑꯩꯒꯤ ꯏꯅꯥꯎ ꯅꯨꯨꯄꯥꯗꯨꯅ ꯍꯥꯏꯕ ꯑꯗ ꯃꯥꯁꯨ ꯊꯕꯛꯇꯣ ꯍꯟꯗꯛꯇ ꯈꯟꯕꯗ ꯉꯥꯏꯔꯤꯕꯅꯤꯅ ꯄꯩꯁꯥꯁꯨ ꯅꯝꯈꯤꯕꯒꯤ ꯄꯩꯁꯥꯁꯦ ꯂꯩꯇꯕꯅꯦꯕꯥ
ꯑꯥ ꯑꯥ ꯊꯕꯛ ꯈꯜꯂꯕ꯭ꯔꯣ ꯃꯥꯕꯣ
ꯈꯜꯂꯦ ꯈꯜꯂꯦ ꯍꯟꯗꯛꯁꯨ ꯈꯂꯦ ꯑꯗꯨꯗꯗꯤ ꯁꯥꯔꯚꯤꯁ ꯂꯣꯟ ꯂꯧꯒꯗꯕꯗꯨ ꯑꯗꯨꯅꯦ ꯍꯟꯗꯛꯇ ꯇꯧꯕꯗ ꯉꯥꯏꯔꯤꯕꯅꯦ ꯇ꯭ꯔꯦꯅꯤꯡꯗꯣ ꯂꯣꯏ ꯑꯗꯨꯒꯤ ꯌꯥꯗ ꯂꯩꯔꯤ
ꯑꯣ ꯑꯣ ꯑꯩꯃꯥ ꯄꯥꯎ ꯅꯨꯡꯉꯥꯏ ꯅꯨꯡꯉꯥꯏꯕ ꯌꯥꯝ ꯂꯩꯔꯝꯃ ꯑꯣꯖꯥꯅꯤ ꯅꯣꯏꯗꯤ ꯊꯕꯛꯄꯨ ꯇꯧꯕꯋꯣ ꯂꯨꯍꯣꯡꯗꯧꯕꯋꯣ ꯄꯥꯎꯁꯦ ꯈꯔ ꯈꯔ ꯐꯥꯎꯅꯔꯗꯤ ꯄꯥꯎ ꯅꯨꯡꯉꯥꯏꯕꯁꯤꯁꯨ ꯈꯔ ꯈꯔ ꯇꯝꯅꯒꯗꯕ
ꯑꯗꯨꯅꯦ ꯑꯗꯨꯅꯦ ꯃꯥꯏ ꯃꯥꯏꯒꯤ ꯊꯕꯛ ꯆꯤꯟꯅꯗꯅ ꯅꯪꯁꯨ ꯍꯥꯏꯗꯅꯨꯡꯉꯥꯏ ꯆꯤꯜꯂꯤꯕꯅꯤꯗꯣ ꯑꯩꯁꯨ ꯍꯦꯛ ꯐꯣꯟ ꯇꯧꯔꯛꯀꯗꯕꯗꯣ ꯉꯝꯗꯦ ꯑꯉꯥꯡꯗꯨꯄꯤ ꯍꯣꯠꯅꯔꯤꯉꯩ ꯎꯝ ꯌꯦꯟ ꯆꯜꯂꯤꯉꯧꯗ
ꯑꯗꯨꯅꯤꯅꯦ ꯀꯩꯅꯣ ꯇꯧꯕꯒꯤ ꯋꯥꯅꯤꯅꯦ ꯂꯩꯁꯥꯔꯤꯉꯩ ꯍꯥꯡꯉꯤꯉꯩꯗꯕꯨ ꯅꯣꯡꯉꯥꯟꯕꯗꯒꯤ ꯅꯨꯃꯤꯠ ꯇꯥꯕ ꯐꯥꯎꯕ ꯄꯨꯜꯂꯝꯕꯒꯤ ꯋꯥꯅꯤ ꯅꯠꯇ꯭ꯔꯥ ꯍꯧꯖꯤꯛꯇꯗꯤ ꯃꯧ ꯑꯣꯏꯔꯛꯑꯕ ꯀꯥꯟꯁꯤꯗꯗꯤ ꯅꯣꯡꯃ ꯇꯐꯥꯎꯕ ꯋꯥꯔꯤ ꯋꯥꯇꯥꯏ ꯎꯟꯅꯕꯗꯤ ꯇꯣꯛꯈ꯭ꯔ ꯋꯥꯔꯤ ꯋꯥꯇꯥꯏ ꯑꯃꯅꯦ ꯅ ꯁꯅ ꯁꯥꯔꯒ ꯎꯅꯗꯅ ꯑꯍꯥꯎ ꯑꯊꯨꯝ ꯑꯃ ꯆꯥꯃꯤꯟꯅꯗꯧꯕꯕꯨ ꯍꯦꯛ ꯁꯪꯗꯦ ꯁꯥꯔꯤꯉꯩꯗꯒ ꯑꯩꯈꯣꯏꯅ ꯉꯥꯎꯔꯛꯄ ꯁꯤꯡꯗꯨꯗꯤ ꯌꯦꯡꯉꯣ ꯍꯧꯖꯤꯛꯀ ꯌꯦꯡꯅꯔꯨꯔꯗꯤ
ꯃꯥꯅꯤ ꯃꯥꯒꯤ ꯃꯇꯝꯗꯨꯗ ꯑꯩꯈꯣꯏꯅ ꯄꯨꯜꯂꯒ ꯇꯧꯔꯛꯏꯗꯨꯅ ꯌꯦꯡꯉꯨꯅꯤꯍꯦ
ꯐꯥꯗꯂ ꯂꯩꯔꯤꯀꯥꯟꯗ ꯑꯩꯈꯣꯏꯅ ꯀꯥ ꯕꯔꯥꯗꯂꯒ ꯂꯩꯔꯤꯀꯥꯟꯗ ꯅꯨꯡꯉꯥꯏꯈꯤꯕ ꯃꯌꯥꯝꯗꯣ
ꯑꯗꯨꯅꯤ ꯑꯗꯨꯅꯤ ꯅꯤꯡꯁꯤꯡꯉꯨꯕꯗ ꯅꯣꯛꯅꯤꯡꯗ꯭ꯔꯣ ꯑꯩꯈꯣꯏꯅꯒ ꯉꯥꯎꯔꯛꯄꯁꯤꯗꯤꯅꯦ ꯍꯧꯖꯤꯛꯀꯥꯟꯒꯤ ꯃꯣꯏꯅꯒ ꯉꯥꯎꯔꯤꯁꯤꯅꯒ ꯍꯦꯟꯗꯧ ꯅꯠꯇꯦ
ꯅꯠꯇꯦ ꯅꯠꯇꯦ ꯃꯈꯣꯏ ꯈꯣꯡꯉꯥꯎꯅ ꯈꯣꯡꯒꯥꯎ ꯑꯃ ꯍꯧꯖꯤꯛꯀꯥꯟꯁꯤꯗ ꯈꯣꯡꯒꯥꯎ ꯑꯃ
ꯑꯗꯣ ꯅꯪ ꯊꯥꯖꯗꯅ ꯐꯣꯟꯒ ꯇꯧꯔꯛꯏꯁꯤꯕꯨ ꯀꯩ ꯂꯩꯒꯦꯕ
ꯑꯣ ꯑꯩꯁꯦ ꯀꯩꯅꯣ ꯇꯧꯕ ꯅꯍꯥꯟꯁꯦ ꯕꯖꯥꯔꯗꯅꯦ ꯅꯪ ꯂꯨꯍꯣꯡꯕ ꯊꯣꯛꯄꯗꯨ ꯑꯣꯏꯔꯝꯕꯁꯨ ꯌꯥꯔꯦ ꯑꯩꯅꯅꯦ ꯅꯍꯥꯟꯗꯅꯦ ꯕꯖꯥꯔ ꯆꯗꯅꯦ ꯑ ꯄꯣꯠ ꯂꯩꯕ ꯅꯨꯡꯗꯥꯡ ꯋꯥꯏꯔꯝ ꯊꯣꯛꯂꯛꯄꯗ ꯅꯪꯁꯦ ꯄꯣꯠ ꯃꯌꯥꯝ ꯑꯃ ꯄꯨꯔꯒꯅꯦ ꯍꯨꯠꯍꯨꯕꯦ ꯁꯛꯈꯤꯕꯁꯦ ꯎꯕ ꯑꯩꯁꯦ ꯅꯪꯉꯣꯟꯗ ꯐꯣꯟ ꯇꯧꯒꯦ ꯇꯧꯔꯁꯨꯅꯦ ꯑꯦ ꯐꯣꯟ ꯇꯧꯕ ꯑꯦ ꯀꯧꯒꯦ ꯇꯧꯍꯧꯕ ꯑꯗꯨꯁꯨꯅꯦ ꯍꯦꯛ ꯇꯥꯏꯃꯤꯡꯁꯤꯅꯅꯦ ꯃꯤꯁꯦ ꯆꯤꯟꯃꯟꯕ ꯀꯩꯒ ꯅꯪꯍꯧꯗ꯭ꯔꯦꯕ ꯑꯩꯁꯦ ꯅꯪꯁꯦ ꯀꯨꯏꯅꯒ ꯎꯔꯨꯗꯕꯒꯅꯦ ꯈꯪꯅꯤꯡꯍꯦ ꯅꯤꯡꯁꯤꯡꯉꯑꯦ
ꯑꯣ ꯑꯩꯅꯅꯦ ꯑꯃ ꯅꯨꯃꯤꯠ ꯑꯐꯕ ꯑꯃꯗ ꯌꯦꯡꯉꯒ ꯑꯩꯈꯣꯏꯗꯣ ꯍꯩꯊꯤꯟ ꯂꯩꯊꯤꯟꯕ ꯆꯠꯂꯦꯕ ꯑꯗꯨꯗꯨꯒꯤ ꯄꯣꯠ ꯆꯩꯩ ꯂꯩꯔꯨꯕꯅꯤ ꯑꯗ ꯑꯩꯈꯣꯏ ꯑꯅꯤ ꯑꯍꯨꯝ ꯆꯠꯃꯤꯟꯅꯈꯤꯕꯗꯣ ꯑꯣꯏꯔꯝꯒꯅꯤ
ꯑꯥ
ꯑꯗꯨꯒꯤ ꯄꯣꯠ ꯂꯩꯕ ꯂꯥꯛꯑꯝꯕꯅꯦ
ꯑꯗꯨꯅꯤꯅꯦ ꯑꯩꯁꯦ ꯑ ꯀꯩꯅꯣ ꯇꯧꯕ ꯅꯨꯡꯗꯥꯡ ꯋꯥꯏꯔꯝꯅꯤ ꯈꯤꯇꯪꯁꯨ ꯊꯨꯔꯕ ꯑꯩꯁꯦ ꯃꯤ ꯃ ꯃꯌꯨꯝꯗ ꯆꯠꯀꯦ ꯇꯧꯕꯅꯦꯕ ꯊꯕꯛ ꯑꯃ ꯊꯣꯛꯂꯛꯄ ꯄꯗ ꯄꯣꯠ ꯈꯔ ꯕꯖꯥꯔꯗꯩ ꯂꯩꯈꯤꯒꯦꯅ ꯂꯩꯕ ꯑꯗꯨꯗꯅꯦ ꯅꯪꯁꯦ ꯎꯕꯗ ꯑꯩꯁꯦ ꯑꯁ ꯀꯧꯒꯦ ꯇꯧꯕꯁꯦ ꯃꯤꯁꯦ ꯆꯤꯠꯃꯟꯗꯅꯁꯨ ꯀꯧꯍꯧꯗ꯭ꯔꯦꯕ ꯑꯗꯨꯒꯅꯦ ꯑꯩꯁꯦ ꯑꯁ ꯃꯁꯤ ꯍꯜꯂꯒ ꯀꯣꯜ ꯑꯣꯏꯅ ꯇꯧꯔꯒ ꯋꯥꯔꯤ ꯁꯥꯔꯗ ꯃꯁꯤ ꯄꯣꯠꯆꯩꯁꯨ ꯌꯥꯝ ꯌꯥꯎꯕ ꯃꯥꯜꯂꯦ ꯅꯪꯗꯣ ꯄꯣꯠ ꯆꯩꯁꯨ ꯈꯔ ꯌꯥꯝ ꯄꯨꯈꯤꯌꯦ ꯑꯗꯗꯤ ꯑꯁ ꯎꯝ ꯀꯨꯏꯔꯦ ꯃꯁꯦ ꯋꯥꯔꯤ ꯋꯥꯇꯥꯏꯁꯨ ꯁꯥꯗꯕ ꯑꯗꯣ ꯋꯥꯔꯤ ꯋꯥꯇꯥꯏꯁꯨ ꯁꯥꯔꯕꯅꯤꯅꯅꯦ ꯂꯨꯍꯣꯡ ꯕꯥꯇꯣꯟꯗꯤ ꯇꯧꯔꯛꯎꯍꯦ ꯁꯨꯝꯕ ꯊꯧꯗꯣꯛ ꯋꯥꯊꯣꯛ ꯊꯣꯛꯑꯒ ꯄꯨꯜꯍꯧꯕ ꯅꯠꯇ꯭ꯔꯗꯤꯅꯦ ꯐꯪꯗ꯭ꯔꯦ ꯅꯨꯄꯥ ꯃꯣꯏꯒ ꯑꯩꯈꯣꯏꯒꯗꯤ ꯈꯦꯠꯅꯕꯅꯤꯅ
ꯑꯗꯒꯤ ꯍꯧꯃꯤꯟ ꯀꯥꯃꯤꯟꯅꯔꯛꯑꯒ ꯄꯣ ꯃꯆꯥ ꯃꯆꯥ ꯊꯣꯛꯈꯤꯕ ꯊꯧꯗꯣꯛ ꯃꯆꯥꯗꯨ ꯗꯤꯅꯦ ꯑꯩꯈꯣꯏ ꯑꯗꯨꯝ ꯆꯠꯂꯒꯦ ꯍꯌꯦꯡ ꯅꯣꯏꯁꯨ ꯊꯕꯛꯇꯣ ꯆꯤꯟꯕꯅꯤꯅꯅꯅꯦ ꯍꯥꯏꯔꯛꯇ꯭ꯔꯕꯅꯦꯕ ꯂꯨꯍꯣꯡꯕꯗꯗꯤ ꯍꯥꯏꯔꯛꯀꯅꯤ ꯁꯣꯏꯗꯅ ꯍꯥꯏꯔꯛꯀꯅꯤꯁꯦ
ꯍꯣꯏ ꯍꯣꯏ ꯍꯥꯏꯔꯛꯑꯣ ꯁꯨꯃꯥꯏꯅꯅꯦ ꯊꯧꯗꯣꯛ ꯋꯥꯊꯣꯛ ꯊꯣꯛꯑꯒ ꯆꯠꯍꯧꯗ꯭ꯔꯗꯤꯅꯦ ꯌꯥꯗ꯭ꯔꯦ
ꯑꯗꯨꯅꯦ ꯁꯤꯗ ꯑꯃꯨꯛ ꯄꯨꯟꯕꯁꯦ ꯑꯗꯣ ꯅꯪꯒꯤꯗꯤ ꯑꯉꯥꯡ ꯅꯨꯕꯤꯗꯤ ꯀꯃꯥꯏ ꯀꯃꯥꯏ ꯇꯧꯔꯤꯒꯦ ꯀꯌꯥꯝ ꯆꯥꯎꯔꯒꯦ
ꯑꯣ ꯑꯩꯒꯤꯅꯦ ꯑꯉꯥꯡꯅꯦ ꯑꯅꯤ ꯁꯨꯔꯦ ꯅꯨꯄꯤ ꯑꯃꯒ ꯅꯨꯄꯥ ꯑꯃꯒꯅꯦ ꯅꯨꯄꯤꯗꯨꯅ ꯑꯍꯟꯅꯦ ꯐꯅꯌꯥꯝ ꯆꯥꯎꯔꯦꯗ ꯅꯨꯄꯤꯒꯗꯨꯗꯤ ꯂꯩꯁꯥꯕꯤ ꯃꯆꯥꯕꯨ ꯄꯨꯀ ꯐꯥꯔꯕꯣꯅꯤ ꯀ꯭ꯂꯥꯁ ꯅꯥꯏꯟ ꯇꯦꯟ ꯀꯥꯔꯦ ꯑꯗꯨꯅ ꯆꯥꯎꯔꯦ ꯑꯩꯒꯤ ꯃꯇꯦꯡꯒ ꯈꯔ ꯈꯔ ꯑꯗꯨꯝ ꯄꯥꯡꯕꯤꯕ ꯉꯝꯃꯦ
ꯐꯔꯦ ꯐꯔꯦ ꯃꯣꯏꯗꯤ ꯑꯗꯨꯗꯤ ꯌꯨꯝꯗ ꯑꯗꯨꯝ ꯂꯩꯔꯤꯕ꯭ꯔꯥ ꯕꯣꯔꯗꯤꯡꯗꯒ ꯂꯩꯔꯤꯕ꯭ꯔꯣ
ꯑꯣ ꯌꯨꯝꯗ ꯑꯗꯨꯝ ꯂꯩꯍꯜꯂꯦꯗ ꯍꯌꯦꯡꯋꯥꯏ ꯕꯣꯔꯗꯤꯡꯒ ꯂꯩꯕ ꯍꯥꯏꯗꯨꯅꯦ ꯈꯔꯒ ꯆꯥꯎꯔꯒ ꯍꯌꯦꯡꯋꯥꯏ ꯀ꯭ꯂꯥꯁ ꯏꯂꯕꯦꯟ ꯇꯨꯋꯦꯜ ꯀꯨꯝꯕ ꯑꯗꯩ ꯍꯌꯦꯡ ꯕꯤ ꯑꯦ ꯑꯦꯝ ꯃꯦ ꯒꯥꯛ ꯇꯧꯔꯀꯥꯟꯗꯅꯦ ꯄꯨꯔꯥ ꯆꯥꯎꯔꯀꯥꯟꯗ ꯆꯠꯆꯥꯔꯁꯅꯨ ꯇꯧꯅꯤ ꯍꯧꯖꯤꯛ ꯇꯤ ꯑꯉꯥꯡ ꯑꯣꯏꯔꯤꯕꯅꯤꯅꯅꯦ ꯑꯩꯈꯣꯏꯒ ꯑꯗꯨꯝ ꯈꯔ ꯂꯩꯃꯤꯟꯅꯔꯒꯦ ꯇꯧꯕꯅꯤꯗ
ꯐꯩꯌꯦ ꯐꯩꯌꯦ ꯑꯗꯨꯗꯤ ꯑꯩꯈꯣꯏꯅ ꯈꯔ ꯍꯟꯗꯧꯔꯤ ꯑꯩꯅ ꯍꯥꯟꯅ ꯍꯣꯡꯈꯤꯕꯅꯤꯅꯅꯦ ꯑꯩꯗꯨꯗꯤ ꯍꯟꯗꯛꯁꯦ ꯏꯂꯚꯦꯟ ꯀꯥꯏꯌꯦ ꯑꯗꯨ ꯏꯝꯐꯥꯜꯗ ꯂꯩꯈꯤꯕꯅꯦ ꯂꯥꯜꯂꯦ ꯂꯥꯜꯂꯦ ꯅꯨꯄꯥꯅ ꯑꯍꯟꯅ ꯃꯥꯗꯣ ꯖꯣꯟ ꯏꯁꯇꯣꯟꯗꯣ ꯁ꯭ꯀꯨꯜꯗꯨꯗ ꯇꯝꯕꯅꯦꯕ ꯑꯗꯨꯗ ꯃꯥꯗꯣ ꯕꯖꯥꯔꯗ ꯂꯩꯈꯤꯕꯅꯦ ꯔꯦꯟꯇꯅꯦꯅ ꯍꫭꯁ ꯇꯦꯜꯗꯣ ꯍꯥꯡꯗꯗꯅꯅꯦ ꯑꯩꯅ ꯔꯦꯟꯇ ꯊꯥ ꯍꯟꯗꯛꯀꯤꯁꯤ ꯏꯂꯚꯦꯟꯁꯤꯗꯤ ꯂꯩꯔꯣ ꯍꯣꯁꯇꯦꯜꯗꯨꯗ ꯀ꯭ꯂꯥꯁ ꯇꯨꯌꯦꯞꯇꯨꯗ ꯂꯩꯔꯣꯅ ꯊꯝꯈ꯭ꯔꯦ
ꯑꯣ ꯑꯣ ꯑꯁ ꯄꯥꯎ ꯅꯨꯡ ꯐꯥꯎꯅꯗ꯭ꯔꯕ ꯕꯅꯤꯅꯅꯦ ꯂꯝꯕꯤꯗ ꯀꯩꯗ ꯊꯦꯡꯅꯔꯁꯨ ꯃꯁꯛ ꯃꯆꯨ ꯈꯪꯕꯁꯨ ꯅꯠꯇ꯭ꯔꯕꯅꯤꯅꯅꯦ ꯏꯆꯥꯁꯤꯡꯗꯣ ꯎꯕꯗꯒ ꯈꯪꯉꯔꯣꯏꯗꯧꯕ ꯍꯥꯏꯁꯨ ꯍꯥꯏꯕꯅꯤ ꯊꯕꯛ ꯅꯣꯡꯃ ꯑꯃꯅꯦ ꯆꯤꯂꯁꯨ ꯆꯤꯟꯅ ꯀꯥꯏꯊꯣꯛꯅꯔꯒꯅꯦ ꯏꯆꯥꯈꯩ ꯄꯣꯔꯛꯑ ꯃꯁꯥꯛ ꯑꯝꯇ ꯈꯪꯅꯍꯟꯁꯤꯗꯅ
ꯑꯣ ꯍꯟꯗꯛꯀꯤꯅꯦ ꯑꯩ ꯍꯥꯏꯔꯛꯀꯦ ꯁꯥꯕ ꯂꯣꯏꯁꯤꯟꯕꯒ ꯑꯩ ꯄꯥꯎꯗꯣ ꯍꯥꯏꯔꯛꯑꯒꯦ ꯅꯪꯁꯨꯅꯦ ꯅꯣꯏ ꯅꯣꯏ ꯅꯣꯏ ꯅꯨꯄꯥꯒ ꯇꯧꯔꯒ ꯂꯥꯛꯑꯣ ꯑꯩꯈꯣꯏꯁꯨ ꯉꯥꯏꯔꯝꯃꯒꯦ ꯄꯨꯟꯅ ꯍꯦꯛ ꯆꯥꯛ ꯆꯥꯊꯣꯛꯃꯤꯟꯅꯁꯦ
ꯊꯥꯏꯅ ꯑꯉꯥꯡ ꯅꯨꯕꯤ ꯄꯤꯛꯏꯉꯩꯗ ꯈꯔ ꯄꯨꯟꯈꯤꯕꯗꯨꯗꯒꯤ ꯂꯨꯍꯣꯡꯕ ꯀꯨꯏꯗ꯭ꯔꯤꯉꯩꯗ ꯑꯉꯥꯡ ꯑꯃꯒ ꯌꯥꯎꯅꯔꯤꯀꯥꯟꯗꯒ ꯊꯦꯡꯅꯈꯤꯕꯗꯨꯗꯩꯗꯤ ꯊꯦꯡꯅꯈꯤꯗ꯭ꯔꯦꯗꯣ ꯑꯗꯨꯅꯅꯦ ꯈꯪꯗꯦ ꯑꯃ ꯀꯩꯅꯣ ꯑꯉꯥꯡꯅꯨꯕꯤ ꯁꯤꯡꯗꯣ ꯎꯅꯔ ꯈꯣꯠꯂꯒ ꯈꯪꯅꯗ꯭ꯔꯗꯤ ꯂꯝꯕꯤꯗꯈꯩꯗ ꯈꯪꯅꯔꯁꯨ ꯀꯧꯅꯔꯔꯣꯏꯗꯣꯏꯅꯦꯕ ꯑꯗꯨꯅ ꯎꯅꯍꯜꯂꯒꯅꯦ ꯈꯪꯅꯍꯟꯕꯅ ꯐꯩ ꯑꯣ ꯑꯗꯣ ꯅꯣꯏꯒꯤ ꯅꯅꯥꯎ ꯅꯨꯄꯥꯒꯤ ꯅꯨꯄꯤꯗꯨꯗꯤ ꯀꯩ ꯂꯝꯗꯒꯤꯅꯣ
ꯑ ꯑꯩꯈꯣꯏ ꯁꯤꯒꯕꯨꯗꯤ ꯅꯛꯅꯔꯦ ꯃꯥꯗꯣ ꯃꯣꯏ ꯍꯥꯟꯅꯗꯒꯤ ꯅꯨꯡꯁꯤꯅꯖꯕꯅꯦ ꯑꯗ
ꯑꯥ ꯑꯥ
ꯍꯥꯏꯅꯔꯒ ꯂꯩꯔꯤ ꯀꯥꯟꯁꯤꯗꯅꯦ ꯍꯟꯗꯛꯁꯦ ꯈꯪꯍꯧꯗꯅ ꯍꯦꯛ ꯆꯦꯟꯖꯜꯂꯛꯑꯦ ꯊꯕꯛꯁꯤ ꯑꯗꯁꯨ ꯇꯣꯂꯣꯞꯇꯣ ꯈꯔ ꯐꯪꯉꯒ ꯆꯦꯜꯂꯛꯑꯗꯤ ꯐꯥꯒꯗꯧꯕ
ꯍꯣꯏ ꯍꯣꯏ ꯍꯣꯏ ꯋꯥꯕꯅꯤ ꯊꯕꯛ ꯅꯝꯈꯤꯕꯒ ꯇꯧꯕ ꯀꯥꯏꯁꯦ ꯑꯩꯈꯣꯏꯁꯨꯅꯦ ꯌꯥꯝ ꯋꯥꯏꯌꯦꯕ ꯑꯗꯨꯃꯥꯏꯅ ꯑꯃ ꯊ ꯇꯣꯂꯣꯞ ꯆꯥꯏ ꯍꯥꯏꯕꯒꯤ ꯋꯥꯅꯤ ꯇꯣꯂꯣꯞ ꯆꯥꯕ ꯍꯥꯏꯗꯤ ꯐꯤꯛꯁꯇ ꯂꯥꯛꯄꯅꯤꯗꯣ ꯄꯩꯁꯥꯗꯣ ꯕꯤꯖꯤꯅꯦꯁ ꯇꯧꯕꯗꯧꯅ ꯃꯄꯥꯟ ꯅꯥꯏꯗꯅ ꯂꯥꯛꯄꯁꯨ ꯅꯠꯇꯕꯅꯤꯅ ꯍꯦꯛ ꯀꯣꯟꯅ ꯇꯕꯅꯤ ꯅꯣꯏꯁꯨ ꯉꯥꯏꯔꯦ ꯀꯩꯁꯨ ꯀꯣꯟꯅꯔꯝꯃꯦ ꯍꯧꯖꯤꯛ ꯊꯕꯛ ꯊꯣꯛꯇꯣꯏꯗꯣ ꯄꯨꯗ꯭ꯔꯤꯈꯩ ꯍꯦꯛ ꯐꯪꯗꯕꯅꯤ
ꯑꯗꯨꯅꯦ ꯄꯨꯗꯣꯔꯤꯅꯦ ꯇꯧꯔꯤꯁꯦ ꯑꯗꯣ ꯃꯥꯒꯤꯗꯤ ꯑꯩꯅ ꯍꯥꯏꯗꯤ ꯑ ꯇ꯭ꯔꯦꯅꯤꯡꯁꯦ ꯂꯣꯏꯔꯒꯇ ꯆꯦꯟꯕ ꯑꯣꯏꯇꯥꯔꯗꯤ ꯂꯨꯍꯟꯕ ꯑꯣꯏꯇꯥꯔꯒꯗꯤ ꯁꯥꯔꯚꯤꯁ ꯂꯣꯟꯗꯒꯤ ꯀꯩ ꯀꯩꯅꯣ ꯂꯧꯕ ꯌꯥꯏꯗꯅ ꯀꯥꯏꯗꯒꯤ ꯅꯨꯄꯤ ꯃꯌꯨꯝꯗ ꯑꯃꯨꯛ ꯆꯦꯜꯂꯨꯔꯕꯅꯤꯅ ꯃꯆꯥꯅꯨꯄꯤꯗꯣ ꯃꯌꯨꯝꯗ ꯀꯨꯏꯅ ꯊꯝꯅꯤꯡꯗꯦꯅꯅꯦ ꯈꯔ ꯊꯨꯅ ꯍꯣꯡꯅꯕꯅ ꯇꯥꯛꯁꯜꯂꯛꯏꯌꯦ ꯑꯗꯅꯤ ꯃꯊꯥ ꯁꯥꯔꯤꯁꯦ
ꯑꯣ ꯑꯗꯨ ꯑꯣꯏꯁꯨꯅꯦ ꯀꯩꯅꯣ ꯇꯧꯔꯤꯗꯣ ꯑ ꯈꯠꯅ ꯆꯩꯅ ꯌꯥꯎꯗꯅꯅꯦ ꯅꯨꯄꯤ ꯃꯌꯅꯕꯨ ꯍꯔꯥꯎ ꯍꯔꯥꯎ ꯄꯤꯕꯤꯒꯦ ꯍꯥꯏꯗꯣ ꯑꯗꯨꯅꯕꯨ ꯍꯦꯟꯅ ꯐꯔꯕꯅꯦ ꯏꯕꯦꯝꯃ ꯍꯧꯖꯤꯛ ꯃꯇꯝꯁꯤꯗꯅꯦ ꯑꯁ ꯅꯨꯄꯤ ꯃꯌꯨꯝꯅꯅꯦ ꯖꯒꯥꯗꯒꯤ ꯊꯥꯡꯉꯒ ꯃꯗꯨꯅ ꯍꯦꯟꯅ ꯐꯠꯇꯦ ꯄꯩꯁꯥ ꯇꯤꯡꯉꯁꯨ ꯇꯤꯡꯗꯅ ꯅꯣꯏꯒꯤ ꯆꯦꯜꯂꯨꯔ ꯐꯠ ꯐꯠ ꯍꯣꯡꯗꯣꯛꯑꯁꯦ ꯍꯥꯏꯗꯣ ꯃꯗꯨ ꯐꯔꯕꯅꯤ ꯀꯨꯏꯅ ꯊꯝꯃꯒꯅꯦ ꯋꯥꯌꯥꯝꯅꯅꯕꯅꯤ ꯄꯩꯁꯥ ꯂꯩꯒꯦꯔꯥ ꯂꯩꯔꯣꯏꯔꯥ ꯐꯥꯔꯕꯅꯤ ꯅꯣꯏꯒꯤꯗꯅ
ꯅꯨꯄꯤ ꯃꯌꯨꯝꯒꯤ ꯑꯍꯜ ꯂꯃꯟꯕꯨꯗꯤ ꯌꯥꯝ ꯐꯩꯗ ꯍꯥꯏꯗꯤ ꯍꯟꯗꯛꯇ ꯊꯕꯛ ꯇꯣ ꯈꯟꯈꯤꯕꯅꯤꯅ ꯑꯩꯈꯣꯏꯗꯣ ꯄꯩꯁꯥ ꯌꯥꯝ ꯂꯩꯔꯝꯃꯣꯏꯗꯣ ꯈꯪꯗꯅꯅꯦ ꯄꯩꯁꯥꯒꯤꯗꯤ ꯀꯩ ꯀꯩꯗꯤ ꯑꯝꯊ ꯍꯜꯂꯛꯇ꯭ꯔꯦ ꯑꯉꯥꯡ ꯑꯗꯨꯁꯨ ꯍꯥꯟꯅꯒꯤ ꯇꯥꯁꯟ ꯈꯣꯝꯖꯤꯟꯗꯅ ꯂꯩꯔꯝꯃꯦ ꯃꯁꯥꯅ ꯂꯣꯏꯅ ꯇꯥꯁꯜꯂꯕꯅꯤꯅ
ꯑꯥ ꯑꯥ ꯑꯥ ꯑꯥ ꯍꯣꯏ ꯍꯣꯏ ꯑꯗꯨꯕꯨꯗꯤꯅꯦ ꯅꯨꯄꯥꯁꯨ ꯅꯨꯄꯤꯁꯨ ꯒ꯭ꯌꯥꯟ ꯇꯥꯅꯔꯝꯃꯅꯤꯌꯦ ꯅꯣꯏꯒꯤꯗꯨꯗꯤ ꯀꯁꯨ ꯃꯊꯥ ꯑꯣꯏꯅ ꯁꯥꯅꯤꯡꯉꯥꯏ ꯑꯣꯏꯗ꯭ꯔꯦꯗ
ꯑꯗꯨꯅꯦ ꯁꯥꯔꯤꯕ ꯃꯊꯥꯕꯨ ꯌꯨꯝ ꯁꯥꯕꯁꯤꯒꯤꯅꯦ ꯌꯨꯝꯁꯤꯁꯨ ꯍꯦꯛ ꯁꯠ ꯂꯥꯎꯅ ꯇꯤꯟ ꯑꯃ ꯈꯥꯖꯤꯜꯂ ꯁꯥꯖꯟꯕꯁꯨ ꯅꯨꯡꯉꯥꯏꯇꯦ ꯑꯗꯣ ꯁꯥꯔꯤꯉꯩꯗ ꯄꯩꯁꯥ ꯆꯪꯉꯥꯁꯨ ꯆꯪꯅꯅ
ꯊꯥꯏꯅꯒꯤ ꯍꯦꯛꯇ ꯖꯤꯡꯒ ꯈꯔꯥ ꯂꯩꯔꯨꯔꯒ ꯈꯥꯖꯤꯜꯂꯒ ꯍꯦꯛꯇ ꯇꯧꯕꯗꯣ ꯆꯠꯅꯅꯗ꯭ꯔꯦ ꯍꯧꯖꯤꯛꯇꯤ ꯂꯩꯒꯦꯔꯥ ꯂꯩꯔꯣꯏꯔꯥ
ꯑꯗꯣ ꯅꯪꯒꯤ ꯅꯨꯄꯥꯗꯣ ꯍꯣꯔꯦꯟ ꯍꯜꯂꯛꯑꯀꯥꯟꯗꯅꯦ ꯍꯥꯏꯐꯦꯠꯇꯪ ꯍꯪꯕꯤꯔꯛꯑꯣ ꯑꯩꯁꯨ ꯁꯣꯝꯗ ꯎꯄꯥꯏ ꯂꯩꯇꯕꯒꯤ ꯃꯊꯥꯁꯨ ꯁꯥꯗꯅ ꯇꯧꯕꯅꯦꯕ ꯑꯗꯨꯒ ꯃꯔꯣꯟꯗꯣ ꯑꯗꯨꯝ ꯈꯤꯇꯪ ꯊꯨꯅ ꯍꯥꯏꯕꯤꯔꯛꯎꯀꯣ ꯑꯩ ꯂꯥꯛꯀꯦꯕ ꯑꯩꯒꯤ ꯏꯄ꯭ꯋꯥꯅꯨꯄꯥ ꯅꯨꯄꯥꯗꯣ ꯊꯥꯔꯛꯀꯦ
ꯎꯝ ꯎꯝ ꯍꯣꯏ ꯍꯣꯏ ꯑꯗꯨꯗꯤ ꯑꯩ ꯄꯥꯎ ꯐꯥꯎꯅꯔꯁꯤꯀꯣ ꯑꯩ ꯑꯩꯅꯦ ꯌꯥꯝ ꯑꯊꯨꯕꯤꯗ ꯍꯪꯉ ꯍꯥꯏꯔꯛꯑꯒꯦ
ꯍꯣꯏ ꯍꯣꯏ ꯍꯣꯏ ꯊꯝꯃꯒꯦ ꯊꯝꯃꯒꯦ
ꯍꯣꯏ ꯍꯣꯏ ꯍꯣꯏ